ꯁꯣꯛ ꯐꯖ ꯀꯩꯅꯣ ꯐꯣꯟ ꯇꯧꯔꯛꯑꯣ ꯍꯥꯏꯔꯒ ꯇꯧꯔꯛꯑꯒ ꯄꯥꯏꯈꯠꯇꯦ ꯁꯤꯕ
ꯄꯥꯏꯈꯥꯔꯦꯁꯤꯗꯤ
ꯁꯃꯥꯏꯅ ꯇꯧꯔꯀꯅꯣꯗ
ꯀꯩꯗꯧꯅ ꯑꯁ ꯇꯨꯝꯒꯦ ꯇꯧꯋꯏꯦꯍꯦ
ꯑꯏ ꯅꯣꯔꯦ ꯉꯜꯂꯦ ꯕꯣꯜ ꯌꯦꯡꯉꯣꯏꯗ꯭ꯔꯣ ꯕꯣꯜ ꯂꯥꯛꯒꯗꯧꯕ ꯉꯥꯏꯔꯣ
ꯏ ꯣ ꯌꯦꯡꯕꯗꯤ ꯌꯦꯡꯈꯤꯦꯅꯦ ꯅꯪꯗꯤ
ꯕꯣꯜ ꯂꯥꯛꯄ ꯉꯥꯏꯔꯤꯌꯦ
ꯌꯦꯡꯣꯏꯗꯣ
ꯌꯦꯡꯗꯣꯏꯅꯦ ꯌꯦꯡꯗꯣꯏꯅꯦ ꯃꯣꯔꯣꯛ ꯀꯣꯒꯦ ꯌꯦꯡꯗꯣꯏꯅꯦ ꯍꯟꯗꯛꯁꯦ ꯃꯣꯔꯣꯀꯣꯅ ꯂꯧꯗꯣꯏꯅꯦ ꯑꯗꯨꯅꯅꯦ
ꯀꯅꯥ ꯀꯅꯥꯅꯣ ꯄꯨꯡ ꯇꯔꯥ ꯃꯈꯥꯏꯗꯣ
ꯄꯨꯡ ꯃ ꯃꯔꯀꯅꯤ ꯃ ꯀ ꯀꯟꯅꯗꯥꯅꯦ
ꯀꯂꯣꯟꯣꯗ
ꯃꯣꯔꯨꯀꯣ ꯍꯥꯏꯕ ꯀꯥꯏꯑꯦ ꯀꯣꯅꯣꯗꯣ ꯑꯗꯨꯅꯁꯨ
ꯗ ꯃꯣꯔꯣꯔꯣ
ꯆꯥꯔꯕꯣ
ꯑꯩꯅ ꯉꯥꯡꯕꯁꯤ ꯅꯪ ꯒ꯭ꯌꯥꯟ ꯇꯥꯗꯅꯦꯅꯤ
ꯆꯥꯔꯕꯣ ꯍꯥꯏꯕꯅꯤꯗ
ꯆꯥꯔ ꯉꯁꯥꯏꯔꯗꯒꯤ ꯂꯧ ꯈꯠꯈ꯭ꯔꯕꯅꯤꯅꯦ
ꯑꯁꯋꯥꯏꯗꯗꯤ ꯅꯣꯡꯃ ꯆꯨꯕꯅꯦ ꯉꯁꯤꯁꯦ ꯍꯧꯖꯤꯛ
ꯁꯥꯔꯕꯨ ꯀꯌꯥꯝ ꯊꯣꯡꯝ ꯂꯦꯒ ꯊꯥꯎꯝ ꯍꯧꯗꯅ ꯅꯪꯕꯣ
ꯀꯨꯏꯅ ꯊꯝꯕꯁꯨ ꯌꯥꯏ ꯀꯨꯏꯅ
ꯅꯪꯗꯤ ꯆꯥꯔꯕ꯭ꯔꯣ
ꯆꯥꯔꯦ ꯁꯛ ꯐꯖꯕ ꯆꯥꯔꯦ ꯍꯥꯏꯕ ꯆꯥꯔꯦ ꯍꯥꯏꯕ
ꯑ ꯑꯠ ꯀꯔꯤ ꯃꯊꯦꯜ ꯆꯥꯔꯦ
ꯉꯁꯤ ꯀꯥꯡꯁꯣꯏ ꯆꯏꯗ ꯀꯥꯡꯁꯣꯏ ꯑꯣꯏꯅ ꯆꯥꯏ ꯅꯪꯗꯦ ꯀꯩ ꯃꯊꯦꯜ ꯆꯥꯒꯦꯅꯪ ꯁꯛ ꯐꯖꯕ
ꯍꯥꯦ
ꯀꯔꯤ ꯃꯊꯦꯜ ꯆꯥꯒꯦ ꯍꯥꯏꯕ
ꯉꯁꯤꯗꯤ ꯌꯦꯟ ꯆꯏꯗ
ꯎ ꯅꯪꯁꯤ ꯆꯥꯛ ꯌꯦꯟꯁꯥꯡ ꯑꯍꯥꯎꯕ ꯆꯥꯏ ꯆꯥꯃꯟꯗꯅꯀꯣ ꯌꯥꯔꯔꯣꯏ
ꯑꯩ ꯑꯩ ꯄꯥꯛ ꯌꯦꯟ ꯆꯥꯗꯕꯅꯤ ꯉꯁꯤ ꯈꯛꯇꯅꯦ
ꯁꯥ ꯆ ꯑꯗꯨꯕꯨ ꯀꯣꯏꯔꯦ ꯕꯤꯖꯤꯇꯦꯕ ꯍꯥ
ꯏꯁꯥꯁꯦ ꯍꯨꯃꯥꯡ ꯊꯣꯛꯇ꯭ꯔꯕ ꯀꯨꯏꯅ ꯊꯣꯛꯇ꯭ꯔꯕ ꯁꯥꯒꯨꯝꯕ ꯉꯥꯒꯨꯝꯕ ꯌꯥꯝ ꯆꯥꯒꯅꯨ ꯍꯥꯏꯔꯕꯅꯤ ꯑꯀꯣ
ꯑꯩꯗꯤ ꯄꯥꯛ ꯆꯗꯦ
ꯂꯥꯏꯅꯥ ꯂꯥꯛꯑꯒꯗꯧꯕꯁꯦ ꯈ꯭ꯋꯥꯏ ꯃꯔꯨ ꯍꯧꯛ ꯁꯤꯅꯤ ꯍꯨꯃꯥꯡ ꯊꯣꯛꯇ꯭ꯔꯕ ꯏꯁꯥꯥꯁꯁꯨ ꯀꯛꯇꯤꯡ ꯇꯧꯗ꯭ꯔꯕ ꯁ꯭ꯋꯦꯠ ꯂꯥꯛꯇ꯭ꯔꯕ ꯁꯥ ꯉꯥ ꯇꯣꯏꯅ ꯆꯥꯔꯛꯑꯕ ꯊꯥꯎ ꯌꯥꯝ ꯆꯥꯔꯛꯑꯕ ꯎ ꯁꯥꯗ ꯅꯨꯡꯉꯥꯏꯖ
ꯅꯪꯗꯤ ꯉꯥ ꯉꯥ ꯄꯥꯛꯆꯥꯥꯗ꯭ꯔꯣ
ꯉꯥ ꯆꯥꯏ ꯑꯩꯗꯤ ꯉꯥ ꯌꯥꯝ ꯆꯥꯅꯤꯡꯉꯦ
ꯉꯥꯗꯤ ꯍꯥꯎꯏꯅ
ꯇꯧꯕꯗꯣ ꯑꯄꯤꯛꯄ ꯆꯤꯡꯒꯤꯗꯨꯗꯤ ꯑꯃꯨꯔꯛ ꯆꯥꯕ ꯌꯥꯏ ꯀꯨꯏꯅ ꯆꯥꯕ ꯌꯥꯗꯦ ꯆꯥꯅꯤꯡꯗꯦ ꯑꯆꯧꯗ ꯑꯆꯧ ꯑꯆꯧꯕ ꯕꯖꯥꯔꯗ ꯌꯣꯟꯕꯗꯣ ꯑꯗꯨꯒꯨꯝꯕꯗꯤ ꯌꯥꯝ ꯆꯥꯅꯤꯡꯉꯤ
ꯉꯥꯁꯦ ꯈ꯭ꯋꯥꯏꯗꯒꯤ ꯌꯥꯝꯟ ꯇꯥꯡꯕꯁꯤꯦ ꯀꯔꯝꯕ ꯉꯥꯅꯣ
ꯁꯔꯦꯡꯒꯨꯝꯕ ꯈꯪꯗꯦꯗ ꯌꯥꯝ ꯇꯥꯡꯕ ꯂꯩꯌꯦꯗ
ꯄꯦꯡ ꯄꯦꯡꯕ ꯍꯥꯏꯕꯗꯨꯣ ꯇꯥꯕ꯭ꯔꯣ
ꯄꯦꯡꯕꯥꯗꯤ ꯌꯥꯝ ꯍꯣꯡꯉꯦ
ꯇꯕ ꯍꯍꯣꯕ꯭ꯔꯣ
ꯌꯥꯝ ꯍꯣꯡꯕꯅꯦ
ꯑꯗꯨꯗꯤ ꯀꯔꯝꯕ ꯉꯥꯅꯣ ꯌꯥꯝ ꯇꯥꯡꯉꯤꯗ
ꯁꯔꯦꯡ ꯑꯁꯤꯗꯗꯤ ꯍꯣꯏ
ꯃꯍꯥꯎꯁꯨ ꯌꯥꯝ ꯂꯩꯕ꯭ꯔꯣ
ꯍꯥꯎꯕꯅꯤꯅ ꯈ꯭ꯋꯥ ꯃꯤꯅ ꯆꯥꯅꯔꯛꯏꯁꯦ ꯑꯁꯤꯅꯤ ꯁꯔꯦꯡꯅꯤ ꯊꯥꯡ ꯇꯥ ꯑꯃꯅ ꯂꯤꯁꯤꯡ ꯑꯃ ꯍꯦꯜ ꯂꯧꯒꯅꯤ ꯀꯦꯖꯤꯗ
ꯍꯤꯖꯤꯗꯔꯤꯁꯤꯉꯃ
ꯏꯁꯤꯡ ꯑꯃ ꯍꯦꯜꯂꯝꯝꯒꯅꯤ ꯍꯥꯏꯕ
ꯑꯄꯣꯋꯥꯁꯤ ꯍꯦꯟꯃꯥꯟꯗ꯭ꯔꯣ
ꯆꯤꯡꯕ ꯌꯧꯗꯕ
ꯑꯗꯨ ꯑꯗꯨꯒꯨꯝꯕ ꯌꯦꯟꯗꯤ
ꯑꯝ ꯀꯥꯏꯅꯣ
ꯍꯥꯥ
ꯀꯔꯤ ꯍꯥꯏꯕꯅꯣ
ꯑꯗꯨ ꯑꯣꯏꯔꯗꯤ ꯑꯦꯁ ꯀꯦꯖꯤ ꯑꯃꯅ ꯂꯤꯁꯤꯡ ꯑꯃ
ꯀꯣꯏ ꯀꯤꯟꯅꯠꯇꯅꯤ ꯑꯩꯈꯣꯏ ꯑꯩꯈꯣꯏ ꯂꯥꯏꯔꯕꯒꯤ ꯆꯤꯟꯖꯥꯛ ꯅꯠꯇꯦꯅ ꯁꯤꯒꯨꯝꯕꯗꯤ ꯏꯅꯥ ꯈꯨꯕꯒꯤ ꯆꯤꯟꯖꯥꯛꯅꯤꯗ
ꯀꯦꯖꯤ ꯑꯃ ꯂꯥꯎꯁꯨ ꯆꯥꯔꯥ ꯐꯥꯔꯣꯏꯅꯦ
ꯐꯥꯔꯦ ꯐꯥꯔꯦ
ꯑꯗꯨꯗꯤ ꯆꯥꯔꯣꯏꯗꯕꯅ ꯐꯔꯦꯅꯦ
ꯏꯁꯥꯗꯁꯨ ꯌꯥꯏꯗ ꯑꯍꯥꯎꯕ ꯑꯍꯣꯡꯕ ꯌꯥꯝ ꯍꯥꯎ ꯑꯍꯥꯎꯕ ꯑꯍꯥꯎꯕ ꯌꯥꯝ ꯂꯩ ꯅꯠꯇ꯭ꯔꯥ ꯀꯥꯏ ꯀꯅꯥꯗ ꯅꯧꯉꯁꯦ ꯊꯥꯏꯗꯨꯕꯣ ꯑꯁ ꯅꯪꯁꯤꯗꯤꯀꯣ ꯕꯤꯖꯤ ꯑꯃꯅ
ꯈꯔꯤ ꯍꯥꯏ ꯃꯗ
ꯕꯤꯖꯤ ꯌꯥꯝ ꯑꯣꯏꯕ ꯃꯥꯜꯂꯦꯕ ꯁꯛ ꯐꯖꯕꯁꯦ
ꯀꯩꯅ ꯑꯅ ꯕꯤꯖꯤ ꯂꯩꯏꯁꯦ
ꯅꯪꯁꯦ ꯕ꯭ꯌꯨꯖꯤ ꯌꯥꯝ ꯑꯣꯏꯕ ꯃꯥꯜꯂꯦ ꯍꯥꯏꯕ
ꯕꯤꯖꯤ ꯂꯩꯇ ꯍ ꯑꯩ ꯕꯤꯖꯤ ꯂꯩꯕ꯭ꯔꯥꯅꯦ ꯍꯧꯖꯤꯛ ꯑꯗꯨꯝ ꯐꯣꯟꯁꯨ ꯅꯥꯔꯁꯤꯅꯤ
ꯁꯛꯄ ꯃꯈꯣꯜ ꯇꯥꯏꯕ ꯁꯛꯄ ꯖꯒꯥ
ꯍ
ꯍꯣꯏ ꯏ ꯇꯥꯏꯅꯦ ꯁꯛ ꯐꯖꯕꯁꯤꯗꯤ ꯑꯁ ꯕꯦꯔꯥꯅꯤꯍꯦ
ꯁꯅꯥꯗꯦ ꯇ ꯀꯔꯤꯅ
ꯈꯨꯟꯗ ꯂꯥꯛꯑꯒ ꯀꯩ ꯀꯩꯅꯣ ꯐꯥꯝꯒꯨꯝꯕ ꯀꯩ ꯀꯩꯅꯣ ꯇꯧꯅꯕ ꯂꯥꯎꯗꯅ ꯁꯣꯝ ꯄꯩꯁꯥ ꯇꯥꯔꯒ ꯄꯨꯟꯁꯤꯗ ꯀꯃꯥꯏꯅ ꯍꯤꯡꯒꯦ ꯍꯥꯏꯅꯣ
ꯑꯩꯈꯣꯏꯗ ꯐꯝ ꯇꯧꯕ ꯌꯥꯗ꯭ꯔꯤꯅꯦ ꯀꯝꯁꯨ ꯊꯥꯗ꯭ꯔꯦ ꯍꯥꯏꯕ
ꯇꯨ ꯀꯔꯤ ꯊꯥꯔꯒ ꯀꯔꯝꯕ ꯊꯥꯔꯒ ꯀꯔꯤ ꯐꯒꯅꯤ ꯀꯔꯝꯕ ꯀꯔꯝꯕ ꯐꯒꯅꯤ ꯍꯥꯏꯕꯗꯣ ꯌꯦꯡꯉꯣ
ꯑꯩꯅꯣꯟ ꯅꯐꯣꯏꯒꯨꯝꯕ ꯊꯥꯕ ꯐꯥꯕꯔꯅꯤ
ꯑꯩꯈꯣꯏ ꯈꯨꯟꯗꯗꯤ ꯑꯩꯈꯣꯏꯒꯤ ꯃꯦꯟ ꯔꯤꯁꯣꯔꯁꯁꯤ ꯂꯨꯐꯨꯅꯦ ꯀꯩꯅꯣ
ꯑꯁ ꯂꯐꯣꯏ ꯐꯔꯗꯤ ꯑꯗꯨꯝ ꯆꯐꯣꯏ ꯊꯥꯔꯣ
ꯑꯩꯈꯣꯏꯒꯤ ꯃꯦꯟ ꯔꯤꯁꯣꯔꯁꯁꯦ ꯑꯩꯈꯣꯏ ꯃꯦꯟ ꯔꯤꯁꯣꯔꯁ ꯑꯩꯈꯣꯏꯅ ꯀꯩꯅꯣ ꯗꯤꯄꯦꯟ ꯇꯧꯕꯁꯦ ꯂꯐꯣꯏꯗ ꯗꯤꯄꯦꯟ ꯇꯧꯕꯅꯦ
ꯂꯐꯣꯏ ꯐꯔꯒ ꯀꯩꯗꯧꯕꯒꯤ
ꯇꯧꯔꯤꯅꯦ ꯇꯧꯔꯤꯅꯦ ꯍꯧꯖꯤꯛꯁꯨ ꯑꯗꯨꯝ ꯇꯧꯔꯤ
ꯂꯐꯣꯏꯗꯣ ꯀꯩꯅꯣ ꯂꯐꯪ ꯑꯃꯗ ꯀꯌꯥ ꯀꯌꯥ ꯄꯤꯕ꯭ꯔꯣ
ꯈꯪꯗꯦꯗ ꯑꯗꯨꯗꯤ ꯑꯩ ꯗꯤꯄꯦꯟꯒ ꯗꯤꯄꯦꯟ ꯇꯧꯋꯦꯗ ꯀꯨꯟꯊ꯭ꯔꯥ
ꯀꯨꯟ ꯀꯨꯟꯊ꯭ꯔꯥ ꯑꯣꯏꯔꯗꯤ ꯄꯩꯁꯥ ꯌꯥꯝ ꯄꯥꯏꯒꯅꯤ
ꯀꯨꯟꯊ꯭ꯔꯥꯅ ꯑꯗꯨꯝ ꯆꯠꯂꯦ ꯇꯥꯒ
ꯀꯦꯔꯤ ꯍꯥꯏꯦꯕꯥꯏ
ꯉꯝꯗꯕꯗꯅꯦꯕ ꯑꯩꯈꯣꯏꯅ
ꯑꯅꯤ ꯄꯩꯁꯥ ꯊꯥꯗꯔꯣ ꯁꯦꯝꯅꯕ ꯄꯩꯁꯥ ꯊꯥꯗꯔꯒ ꯑꯗꯨꯝ ꯐꯥꯝ ꯇꯧꯕ ꯌꯥꯅ
ꯎꯝ ꯇꯧꯋꯦ ꯃꯤ ꯈꯔꯗꯤ ꯇꯧꯋꯦ ꯌꯥꯝ ꯆꯥꯎ ꯆꯥꯎꯅ ꯇꯧꯋꯦ ꯑꯩꯈꯣꯏꯅ ꯁꯣꯏꯔꯤꯁꯤꯅ ꯐꯥꯝ ꯇꯧꯔꯁꯨꯀꯣ ꯁꯣꯏꯔꯤꯁꯤꯅ ꯇ ꯇ꯭ꯔꯥꯟꯁꯄꯣꯔꯇꯦꯁꯟꯁ ꯇ꯭ꯔꯥꯟꯁꯄꯣꯔꯇꯦꯁꯟꯁꯦ ꯈꯔ ꯅꯨꯡꯉꯥꯏꯇꯕ
ꯇ꯭ꯔꯥꯟꯁꯄꯣꯔꯇꯦꯁꯟꯗꯤ ꯅꯨꯡꯉꯥꯏꯔꯤꯗ
ꯇ꯭ꯔꯦ ꯇ꯭ꯔꯦꯟꯒꯨꯝꯕ ꯂꯥꯛꯑꯗꯤ ꯌꯥꯝ ꯅꯨꯡꯉꯥꯏꯒꯅꯤ ꯈꯜꯂꯤ ꯑꯩꯅ ꯈꯟꯕꯗ
ꯅꯣꯏ ꯇ ꯄꯣꯂꯤꯁꯟ ꯐꯠꯇꯦ ꯍꯥꯏꯒꯗꯧꯕ ꯅꯠꯇꯦ ꯑꯗꯨꯗꯤ ꯌꯥꯝ ꯐꯔꯦ
ꯐꯗꯤꯦ ꯐꯩ ꯊꯥꯏꯅꯒꯤꯗꯤ ꯊꯥꯏꯅ ꯊꯥꯏꯁꯨ
ꯔꯤꯁꯣꯔꯁ ꯂꯩꯔꯗꯤ ꯑꯗꯨꯝ ꯃꯤꯗꯤ ꯂꯥꯛꯒꯅꯤꯅꯦ
ꯈ꯭ꯋꯥꯏꯗꯒꯤ ꯃꯦꯟ ꯗꯤꯄꯦꯟ ꯇꯧꯕꯁꯦ
ꯑꯩꯈꯣꯏꯅ ꯇꯝꯃꯨꯏꯅꯦ
ꯗꯤꯄꯦꯟ ꯇꯧꯕ ꯍꯥꯏꯕꯅꯤꯗ ꯌꯥꯝ ꯐꯕꯁꯨ ꯑꯣꯏꯗꯦꯗ ꯆꯍꯤ ꯑꯅꯤ ꯑꯍꯨꯝ ꯈꯛꯇ ꯆꯠꯄꯅꯦ ꯑꯗꯨꯒꯄꯣꯏꯁꯨ ꯍꯧꯖꯤꯛꯀꯥꯟꯗꯤ ꯀꯨꯏꯅ ꯆꯠꯇ꯭ꯔꯕꯅꯤ
ꯂꯐꯣꯏꯁꯦ ꯃꯤꯗꯤ ꯌꯥꯝ ꯁꯦꯠꯄꯗꯤ ꯁꯦꯠꯂꯝꯝꯅꯤꯀꯣ
ꯑꯩꯈꯣꯏ ꯈꯨꯟꯗꯅ ꯊꯥꯔꯇꯤ ꯐꯣꯔꯇꯤ ꯊꯥꯔꯇꯤ ꯐꯥꯏꯚꯅꯤ ꯄꯨꯔꯛꯑꯅꯤ ꯁꯤꯗ ꯌꯣꯟꯕꯁꯤꯡ ꯑꯁꯤꯅ ꯑꯃꯨꯛ ꯍꯟꯗ꯭ꯔꯦꯠꯇ ꯅꯥꯏꯟꯇꯤꯗ ꯑꯃꯨꯛ ꯌꯣꯜꯂꯅꯤ
ꯂꯐꯝ ꯑꯃꯗ ꯅꯥꯏꯟꯇꯤ
ꯑꯩꯈꯣꯏ ꯈꯨꯟꯗ ꯈꯨꯟꯗꯅ ꯄꯨꯔꯛꯀꯗꯧꯕꯁꯤꯅ ꯊꯥꯔꯇꯤ ꯊꯥꯔꯇꯤ ꯐꯥꯏꯚꯒꯤ ꯄꯨꯔꯛꯑꯅꯤ ꯎ ꯃꯁꯤꯁꯨ ꯀꯩꯒꯤꯅꯣꯦ ꯑꯩꯈꯣꯏ ꯂꯩꯀꯥꯏꯁꯤ ꯃꯩ ꯌꯥꯝ ꯃꯨꯜꯂꯦꯅꯦ
ꯑꯗꯨꯗ ꯄꯨꯔꯛꯄ ꯀꯥꯟꯗ ꯅꯥꯏꯟꯇꯤ ꯑꯩꯠꯇꯤꯗ ꯌꯣꯟꯕ
ꯌꯥꯝ ꯇ ꯃꯗ꯭ꯔ
ꯀꯔꯤ ꯇꯅ
ꯇꯥꯡꯃ ꯅꯍꯦꯗ
ꯀꯩꯅꯣ ꯍꯥꯏꯁꯤꯕꯣ ꯇꯥꯡꯒꯣꯂꯦ ꯍꯥꯏꯁꯤꯕ ꯀꯩꯅꯣ
ꯑꯩꯠꯇꯤ ꯅꯥꯏꯟꯇꯤꯗ ꯌꯣꯔꯗꯤ ꯃꯥꯡꯉꯣꯏꯕ
ꯗ ꯁꯤꯗ ꯍꯥꯏꯕꯅꯦ
ꯍꯥꯥ
ꯁꯤꯗ ꯍꯥꯏꯕꯅꯦ ꯈꯨꯟꯗ ꯍꯥꯏꯕ ꯅꯠꯇꯦ
ꯑ ꯑꯗꯨ ꯏꯅ
ꯁꯤ ꯉꯥꯛꯇꯅꯤ ꯀꯩꯅꯣ ꯃꯤꯅ ꯌꯣꯟꯅꯔꯛꯏꯁꯦ
ꯑꯗꯨꯗ ꯄꯨꯔꯛꯄ ꯈꯛꯇꯅꯦꯕ ꯑꯗꯨꯝ ꯇꯝꯄꯥꯛꯇ ꯌꯣꯜꯂꯤꯗ
ꯇꯝꯄꯥꯛꯇ ꯌꯧꯔꯗꯤ ꯆꯥꯃ ꯃꯔꯤꯐꯨ ꯝꯕ ꯑꯗꯨꯝ ꯇꯥꯛꯑꯅꯤ ꯌꯣꯜꯂꯦ ꯈꯨꯟꯗꯅ ꯌꯥꯝꯅ ꯍꯣꯡꯅ ꯌꯣꯟꯕ ꯂꯧꯕ ꯑ
ꯍꯌꯦꯡ ꯀꯔ ꯆꯠꯇꯣꯏꯅꯣ
ꯍꯌꯦꯡꯁꯦ ꯅꯣꯡꯃꯥꯏꯖꯤꯡꯅꯤꯀꯣ
ꯑ
ꯅꯨꯡꯃꯥꯏꯖꯤꯡꯁꯦ ꯍꯥꯏ ꯀ ꯆꯗ ꯆꯠꯀꯅꯤ ꯆꯠꯄꯕꯨꯗꯤ ꯀꯩꯅꯣꯗ ꯆꯠꯁꯦ ꯍꯥꯏꯕꯅꯤ
ꯅꯣꯏ ꯁ꯭ꯋꯥꯏꯒ ꯀꯣꯏꯕ ꯆꯠꯇꯣꯏꯔꯣ
ꯀꯩꯊꯦꯜꯗ ꯆꯠꯁꯦ ꯍꯥꯏꯕꯅꯤ ꯆꯠꯇꯣꯏꯅꯦ ꯍꯌꯦꯡ
ꯅꯣꯏ ꯁꯥꯏꯗ
ꯍꯣꯏ ꯄꯩꯁꯥ ꯊꯥꯔꯛꯑꯣ
ꯄꯩꯁꯥ ꯌꯥꯝ ꯄꯥꯏꯔꯝꯅꯤꯅ ꯅꯪꯗꯤ
ꯆꯇ꯭ꯔꯨꯛ ꯀꯣꯏꯕ ꯆꯠꯀꯦ ꯑꯗꯨꯒ ꯐꯣꯇꯣ ꯅꯝꯃꯒ ꯊꯥꯔꯛꯀꯦ ꯀꯣꯏꯕ ꯆꯠꯄꯒꯤ ꯍꯝꯝ
ꯀꯔꯤ ꯂꯧꯕꯤꯒꯦ ꯍꯥꯏꯔꯣꯅꯣ ꯁꯥꯏꯅ
ꯑꯩꯒꯤ ꯀꯩꯅꯣ ꯑꯩꯅ ꯂꯧꯕꯤꯌꯣ ꯍꯥꯏꯕꯅꯤꯅꯦ ꯀꯔꯤꯌꯦ ꯄ
ꯀꯔꯤ ꯂꯧꯥꯎꯤꯖꯣꯏꯩꯅ
ꯑꯣ ꯑꯝꯕꯨꯂꯦꯟꯁ ꯑꯃ ꯂꯧꯕꯤꯌꯣ ꯍꯥꯏꯈꯤꯕꯅꯦ ꯂꯧꯕꯤꯗꯣꯏꯖꯥꯠ ꯂꯧꯕꯤꯔꯣꯏ ꯖꯥꯠ ꯖꯥꯠꯂ ꯈꯪꯗꯦ
ꯅꯪꯒꯤ ꯄꯤꯌꯥꯅꯣꯗꯤ ꯀꯗꯥ ꯂꯧꯈ꯭ꯔꯕꯣ
ꯂꯧ ꯂꯩꯌꯦ ꯑꯁꯤꯗ ꯈꯣꯡꯍꯜꯂꯦ
ꯍꯥꯥ
ꯑꯁꯤꯗ ꯂꯩꯌꯦꯦ ꯈꯣꯡꯉꯒ ꯂꯩꯌꯦꯦ ꯂꯧꯒꯦꯔꯣ
ꯍꯪꯕꯗꯤ ꯍꯥꯏꯕ꯭ꯔꯣ
ꯏꯁ ꯂꯣꯏ ꯂꯩꯑ ꯋꯇꯔꯁꯨ ꯂꯩꯑ ꯏꯅꯥꯛꯇ ꯄꯤꯌꯥꯅꯣꯁꯨ ꯂꯩ ꯍꯇꯔꯁꯨ ꯂꯩꯑ ꯑꯗꯨꯝ ꯈꯣꯡꯉꯦ ꯏꯁꯩ ꯁꯛꯑ ꯇꯧꯅꯤꯡꯉꯗꯤ ꯂꯧꯧ ꯄꯤꯒꯦ ꯌꯥꯝ ꯍꯣꯡꯅ ꯄꯤꯌꯦꯦ ꯅꯪꯒꯤꯗꯃꯛ
ꯏꯇ ꯍꯒ꯭ꯔꯣ ꯀꯅꯥꯗꯦ
ꯌꯣꯟꯒꯦ ꯇꯧꯕꯅꯤꯅ ꯃꯤꯁꯦ ꯂꯧꯅꯤꯡꯕ ꯃꯤ ꯌꯥꯝꯗꯤ ꯌꯥꯝꯕ ꯂꯥꯞꯃꯟꯗꯅꯀꯣ ꯆꯠꯊꯣꯛ ꯆꯠꯁꯤꯟ ꯅꯨꯡꯉꯥꯏꯇꯕꯅꯤꯅ ꯂꯧꯕ ꯌꯥꯗꯕ
ꯀꯩꯗꯎꯗꯅ
ꯌꯣꯟꯗꯣꯏꯅꯦ ꯌꯣꯟꯗꯣꯏꯅꯦ ꯄꯩꯁꯥ ꯗꯔꯀꯥ ꯂꯏ ꯀꯗ ꯂꯥ ꯀꯗ ꯅꯍꯥꯟ ꯌꯣꯟ ꯀꯦꯅ ꯊꯥꯈꯤꯕꯅꯦꯕꯀꯣ ꯃꯤꯁꯦ ꯂꯧꯅꯤꯡꯕꯗꯤ ꯌꯥꯝꯕ ꯑꯗꯨꯒ ꯂꯥꯞ ꯂꯥꯞꯅ ꯂꯩꯕ ꯃꯃ ꯍꯣ ꯃꯃꯜ ꯍꯣꯡꯅ ꯄꯤꯔꯤꯕꯅꯤꯅ ꯌꯥꯝ ꯅꯣꯛꯅꯤꯡꯉꯦ ꯑꯅ ꯐꯣꯟ ꯌꯥꯝ ꯇꯧꯔꯛꯄꯅꯤ ꯑꯩꯅ ꯁꯤꯇꯝ
ꯅ ꯏꯅꯤ ꯌꯥ ꯉꯅꯤ
ꯌꯥꯝꯃꯦ ꯑꯩꯅ ꯍꯣꯡꯅ ꯄꯤꯕꯅꯦꯕꯀꯣ ꯑꯩꯅ ꯇꯝꯄꯥꯛꯇ ꯂꯩꯕꯒꯤ ꯃꯣꯏꯗ ꯑꯥ ꯆꯤꯡꯗ ꯂꯩꯕꯅꯤꯅ ꯆꯠꯊꯣꯛ ꯆꯠꯁꯤꯟꯁꯦ ꯕꯦꯔꯥ ꯀꯥꯏ ꯕꯦꯔꯥ ꯂꯩꯌꯦ ꯍꯧꯖꯤꯛ ꯅꯨꯡꯉꯥꯏꯇꯦꯅꯦ ꯐꯔꯛ ꯇꯥꯏꯅꯦꯅ ꯍꯥꯏ ꯎꯝ ꯀꯔꯤ ꯀꯩꯅꯣ ꯅꯪ ꯃꯦꯜꯂꯤꯁꯤꯅ ꯀꯅꯥꯗ ꯃꯦꯁꯦꯖ ꯊꯥꯅꯔꯤꯅꯣ ꯀꯅꯥꯗ ꯃꯦꯁꯦ ꯊꯥꯏꯅꯣ
ꯊꯗ ꯍꯥꯏ ꯀ ꯀꯅ
ꯀꯩꯅꯣꯅꯤ ꯈꯪꯗꯕꯒꯤ ꯇꯥꯏꯞꯇ ꯑꯩꯁꯨ ꯌꯥꯝ ꯄꯪꯕꯒꯤ ꯇꯥꯏꯞꯇ ꯇꯧꯕꯁꯤꯕꯨ
ꯋꯥꯊꯤ ꯇꯧꯅꯨꯍꯣꯏ
ꯑꯩ ꯐꯣꯟꯗ ꯂꯣꯏ ꯇꯥꯛꯍꯦ ꯇꯥꯗꯕ ꯅꯠꯇꯦꯅꯦꯍꯦ
ꯋꯥꯊꯤ ꯇꯧꯅꯨꯗꯥ
ꯋꯥꯊꯤ ꯅꯠꯇꯦꯅ ꯏꯕꯨꯡꯉꯣ ꯁꯛ ꯐꯖꯕ ꯄꯥꯏꯈꯣꯝꯕ
ꯃꯠꯇꯤ ꯑꯣꯏꯔꯦ ꯇꯧꯒ
ꯉꯔꯥꯡ ꯅꯨꯡꯗꯥꯡ ꯅꯠꯇꯦ ꯑꯌꯨꯛ ꯉꯁꯥꯏ ꯉꯁꯥꯏ ꯑꯌꯨꯛ ꯍꯥꯔꯗꯤꯠ ꯆꯣꯡꯈꯤꯕꯗꯣ ꯇꯥꯕ꯭ꯔꯣ
ꯀꯥꯏ
ꯑꯌꯨꯛ ꯉꯟꯇꯥꯅ ꯕꯣꯜ ꯌꯦꯡꯕ ꯀꯥꯟꯗ ꯍꯥꯔꯠ ꯕꯤꯠ ꯆꯣꯡꯈꯤꯕꯗꯨꯣ ꯍꯧꯖꯤꯛꯐꯥꯎ ꯅꯣꯔꯃꯦꯜꯗ ꯂꯥꯛꯇ꯭ꯔꯤꯕꯣ
ꯀꯔꯤ
ꯍꯥꯔꯠꯁꯦ ꯅꯪꯒꯤ ꯍꯥꯔꯠꯁꯦ ꯅꯣꯔꯃꯦꯜꯗ ꯍꯟꯖꯤꯜꯂꯛꯇ꯭ꯔ ꯃꯥꯜꯂꯦꯕ ꯍꯧꯖꯤꯛꯐꯥꯎ
ꯅꯣꯔꯃꯦꯜꯗ ꯑꯩ ꯉꯝꯕꯨꯗꯤ ꯃꯦꯁꯤꯅ ꯀꯥꯒꯅꯤ ꯍꯥꯏꯕ ꯈꯪꯉꯤꯗ
ꯑꯁ ꯑꯗꯨꯗꯤ ꯍꯥꯏꯅꯨꯍꯦ
ꯑꯗꯨꯝ ꯃꯣꯏꯁꯨ ꯇꯧꯈꯗ꯭ꯔ ꯀꯥꯕꯨꯗꯤ ꯃꯦꯆꯤꯟꯅ ꯀꯥꯅꯤ ꯍꯥꯏꯕ ꯑꯗꯨꯝ ꯑꯩꯈꯣꯏꯗꯤ ꯑꯁꯥꯗꯨ ꯂꯩ
ꯑꯁꯥ ꯑꯗꯨ ꯅꯠꯇꯦꯅꯦꯍꯦ ꯈꯤꯇꯪ ꯉꯥꯏꯔꯕꯅꯤꯅꯦꯍꯦ ꯅꯪꯕ
ꯀꯩꯗꯧꯉꯩꯁꯨ ꯃꯣꯏ ꯀꯥꯕ꯭ꯔ ꯉꯝꯂꯣꯏꯅꯦ
ꯑ ꯑꯁ ꯐꯔꯥꯟꯁ
ꯎꯄꯥꯏ ꯂꯩꯇꯦ ꯆꯍꯤ ꯈꯔ ꯂꯧꯒꯅꯤ
ꯑꯩꯅ ꯈꯜꯂꯤꯁꯤꯅꯅꯦ ꯀꯩꯅꯣ ꯑꯃꯅ ꯄ꯭ꯔꯤꯗꯤꯛ ꯇꯧꯕꯗꯣ ꯑꯥꯔꯖꯦꯟꯇꯤꯅꯥꯕꯨ ꯑꯦꯂꯤꯃꯤꯅꯦꯠ ꯇꯧꯔꯅꯤꯅ ꯍꯥꯏꯕꯗꯣ ꯄ꯭ꯔꯤꯗꯤꯛ ꯇꯧꯕꯗꯣ ꯑꯗꯨ ꯅꯨꯄꯥꯅ ꯇꯧꯔꯝꯕꯗ ꯆꯨꯝꯅ ꯂꯥꯛꯈ꯭ꯔꯗꯤ ꯑꯩ ꯃꯥꯕꯨ ꯃꯤ ꯑꯃ ꯌꯥꯝꯅ ꯊꯥꯖꯔꯅꯤ ꯏꯁꯣꯔꯒꯨꯝꯅ ꯊꯥꯖꯔꯅꯤ ꯑꯗꯨ ꯌꯥꯗꯦꯅ ꯁꯣꯟꯅ ꯌꯥꯗꯕꯒꯤ ꯇꯧꯔꯛꯄ
ꯀꯅꯥ ꯀꯅꯥ ꯀꯥꯒꯗꯧꯕ ꯃꯥꯟꯕ꯭ꯔꯣ ꯍꯟꯊꯛꯒꯤ
ꯍꯗꯁꯦ ꯐ꯭ꯔꯥꯟꯁꯅ ꯀꯅꯤꯗ ꯏꯪꯂꯦꯟꯒ
ꯐꯔꯥꯟꯁꯨ ꯌꯦꯡꯕ ꯌꯥꯏ
ꯐ꯭ꯔꯥꯟꯁꯀ ꯏꯪꯂꯦꯟꯒ ꯀꯥꯔꯅꯤ ꯑꯇꯩꯗꯤ ꯈꯪꯗꯦ ꯑꯇꯩꯗꯤ ꯈꯪꯗꯦ
ꯐ꯭ꯔꯥꯟꯁꯀ ꯑꯥꯔꯖꯦꯟꯇꯤꯅꯥ ꯑꯃꯨꯛ ꯇꯧꯒꯗꯧꯕ ꯃꯥꯂꯦꯗ
ꯑꯔꯖꯦꯟꯇꯤꯅꯥꯗꯤ ꯌꯥꯒꯗꯧ ꯃꯥꯥꯟꯗꯦ
ꯍꯥꯥ
ꯑꯔꯖꯦꯟꯇꯤꯅꯥꯒꯤ ꯌꯥꯒꯗꯧꯕ ꯃꯥꯟꯗꯦ
ꯅꯥꯍꯟꯁꯨ ꯐ꯭ꯔꯥꯟꯁ ꯀ ꯑꯔꯖꯦꯟꯇꯤꯟꯅꯥ ꯑꯅꯤꯀꯣ ꯍꯟꯗꯛꯁꯨ ꯃꯣꯏ ꯑꯅꯤ ꯀꯥꯒꯗꯕꯧꯕ ꯃꯥꯜꯂꯦꯕ ꯇꯄ
ꯇꯥꯏ ꯇꯥꯏ
ꯌꯥꯝ ꯂꯥꯞꯅ ꯇꯥꯏꯗ
ꯑꯩꯅꯅꯦ ꯑꯩꯅ ꯐꯣꯟꯗꯨ ꯉꯥꯏꯍꯥꯛꯇꯪ ꯃꯈꯥ ꯊꯝꯕ ꯀꯩꯅꯣ ꯇꯧꯕ ꯅꯪ ꯗ꯭ꯌꯨꯇꯤ ꯆꯠꯇꯕ ꯃꯥꯜꯗꯅꯦ ꯉꯁꯤ ꯍꯥ
ꯍꯥꯥ
ꯗ꯭ꯌꯨꯇꯤ ꯆꯠꯇꯕ ꯃꯥꯂꯦ ꯍꯥꯏꯕ
ꯀꯔꯤ ꯐꯣꯟꯣꯟ ꯀꯔꯤ ꯍꯥꯏꯕ